ꯍꯣꯏ ꯇꯥꯏꯌꯦ ꯀꯩꯗꯧꯔꯤꯒꯦ
ꯗꯦ ꯅꯪꯗꯦ
ꯑ ꯑꯩꯁꯨ ꯀꯩꯁꯨ ꯇꯧꯗꯦ ꯍꯧꯖꯤꯛ ꯍꯧꯒꯠꯂꯒ ꯑꯣꯔꯤꯁꯔꯥ ꯍꯣꯏ ꯕꯣ ꯌꯦꯡꯕꯒꯤ ꯅꯪꯗꯤ ꯌꯦꯡꯗ꯭ꯔꯣ
ꯑꯩ ꯎꯝ ꯉ ꯁꯤꯒꯤꯗꯤ ꯌꯦꯗꯦ
ꯑ
ꯑꯦꯛꯖꯥꯝ ꯂꯩꯕꯒꯤ
ꯑꯣ ꯍꯣꯏ ꯍꯣꯏ ꯍꯣꯏ ꯑꯦꯖꯝ ꯂ ꯔꯦꯗꯤ ꯍ ꯌꯦꯡꯗꯤ ꯌꯦꯡꯅꯤꯡꯕ
ꯍꯣꯏꯅꯦ ꯅꯨꯡꯇꯤ ꯌꯦꯡꯉꯦ ꯑꯩ ꯉꯁꯤꯇꯪ ꯌꯦꯡꯗꯦ
ꯑꯦꯛꯖꯥꯝ ꯂꯩꯕꯒꯤ
ꯑꯧ ꯑꯦꯛꯖꯥꯝ ꯂꯩꯕꯒꯤ
ꯌꯥꯝ ꯅꯨꯡꯉꯥꯏꯇꯦꯍꯦ
ꯑꯗꯨꯗꯤ ꯅꯪꯗꯤ ꯀꯅꯥꯕꯨ ꯁꯞꯄꯣꯔꯠ ꯇꯧꯕ꯭ꯔꯥ
ꯑꯩ ꯑꯔꯖꯦꯟꯇꯤꯅꯥ
ꯑꯣ.. ꯑꯗꯨꯗꯤ ꯑꯔꯖꯦꯟꯇꯤꯅꯥꯗꯤ ꯍꯌꯦꯡ ꯁ꯭ꯅꯥꯒꯅꯤ ꯅꯠꯇ꯭ꯔꯣ
ꯑꯧ
ꯍꯌꯦꯡꯁꯨ ꯑꯦꯛꯖꯥꯝ ꯂꯩꯕ꯭ꯔꯥ
ꯍꯌꯦꯡ ꯑꯦꯛꯖꯥꯝ ꯂꯩꯇꯦ ꯑꯗꯨ ꯍꯟꯆꯤꯛꯇꯤ ꯂꯩꯌꯦ
ꯑꯣ ꯑꯗꯨ ꯑꯣꯏꯔꯁꯨ ꯀꯩ ꯍꯥꯏꯁꯤꯔꯥ ꯍꯥꯐ ꯒꯨꯝꯕꯗ ꯑꯗꯨꯝ ꯌꯦꯡꯕ ꯌꯥꯏꯗꯅ ꯂꯥꯏꯔꯤꯛ ꯄꯥꯕꯁꯨ ꯅꯨꯡꯇꯤꯗ ꯄꯥꯕ
ꯍꯣꯏꯅꯦ ꯂꯩꯔꯤꯛ ꯄꯥꯕꯗꯨ ꯂꯥꯏꯔꯤꯛ ꯄꯥꯕꯒꯤꯁꯨꯅꯦ ꯑꯗꯣ ꯗꯤꯁꯇꯔꯦꯛ ꯑꯣꯐ ꯇꯧꯕꯀꯣ ꯍꯥꯏꯇꯥꯔꯦ ꯗꯤꯁꯇ꯭ꯔꯦꯛ ꯇꯧꯕꯒꯤ
ꯑꯥꯎ ꯑꯥꯎ ꯑꯗꯨꯝ ꯇꯧꯋꯦ ꯑꯩ ꯑꯩꯗꯤꯀꯣ ꯕꯣꯜ ꯌꯦꯡꯅꯤ ꯌꯦꯡꯅꯤꯡ ꯑꯩꯅ ꯁꯄꯣꯔꯠ ꯇꯧꯕꯗꯣ ꯁꯤꯈ꯭ꯔꯕ ꯑꯗꯨꯒꯤ ꯑꯁ ꯑꯦꯂꯤꯃꯤꯅꯦꯠ ꯇꯧꯈ꯭ꯔꯕ ꯑꯥ ꯑꯩꯗꯤꯀꯣ ꯊꯋꯥꯏ ꯊꯃꯣꯏꯁꯦ ꯌꯥꯝ ꯀꯥꯏꯈ꯭ꯔꯦ
ꯀꯩꯅꯥꯅꯣ ꯅꯪ ꯁꯄꯣꯔꯠ ꯇꯒꯋꯦ
ꯑꯩ ꯕ꯭ꯔꯥꯖꯤꯜ ꯕ꯭ꯔꯥꯖꯤꯜ ꯑꯩ ꯑꯩꯁꯦꯀꯣ ꯑꯦꯂꯤꯃꯤꯅꯦꯠ ꯇꯧꯕꯗꯣ ꯑꯩ ꯌꯥꯝꯅ ꯄꯦꯟꯗꯦ
ꯄꯦꯅꯥꯜꯇꯤ ꯄꯦꯅꯥꯜꯇꯤ ꯇꯧꯕ ꯅꯠꯇ꯭ꯔꯣ ꯃꯣꯏꯒꯤꯗꯣ
ꯍꯣꯏ ꯇꯧꯋꯦ
ꯑꯅꯣ
ꯑꯗꯨꯒ ꯑꯩꯅ ꯈ꯭ꯋꯥꯏ ꯗꯒꯤ ꯄꯥꯝꯕꯗꯣ ꯄꯥꯝꯕ ꯅꯨꯄꯥꯗꯣ ꯒꯣꯜ ꯑꯃ ꯆꯪꯉꯝꯃꯦꯕ
ꯑꯦ ꯑꯗꯨꯒꯤ ꯈꯔꯗꯤ ꯅꯨꯡꯉꯥꯢꯌꯦ ꯅꯠꯇ꯭ꯔꯗꯤ ꯑꯩ ꯊꯃꯣꯏꯁꯦ ꯌꯥꯝ ꯀꯥꯏꯔꯅꯤ ꯑꯩꯗꯤ ꯈꯪꯕ꯭ꯔꯥ ꯍꯧꯒꯠꯂꯒ ꯑꯩ ꯀꯞꯄꯅ ꯀꯞꯄꯅ ꯂꯣꯏꯔꯦ
ꯃꯥꯕꯨ ꯌꯦꯡꯔꯒ ꯃꯥꯅ ꯀꯞꯄꯗꯣ ꯌꯦꯡꯔꯒ ꯑꯁ ꯌꯦꯡꯕ ꯉꯝꯗꯦ
ꯑꯗꯨꯨꯝꯃꯤꯅꯦ ꯑꯩꯈꯣꯏꯅ ꯄꯥꯝꯕꯅꯤꯅ
ꯑꯗꯨꯅꯦ ꯑꯩꯈꯣꯏꯅ ꯈ꯭ꯋꯥꯏꯗꯒꯤ ꯄꯥꯝꯒ ꯃꯥꯒꯤ ꯃꯤꯠ ꯈꯛꯇ ꯑꯣꯏꯔꯒ ꯑꯗꯨꯝ ꯌꯦꯡꯕꯗꯣ
ꯑꯥ
ꯇꯨꯝ ꯇꯨꯝꯗ ꯐꯥꯎ ꯑꯗꯨꯃꯥꯏꯅ ꯀꯟꯅ ꯌꯦꯡꯕꯗꯣ ꯑꯩ ꯑꯗꯨꯒꯤ ꯃꯣꯏꯅ ꯏꯂꯤꯃꯤꯅꯦꯠ ꯇꯧꯈ꯭ꯔꯕꯗꯣ ꯑꯩꯍꯦ ꯑꯩꯗꯤꯀꯣ ꯊꯝꯃꯣꯏ ꯌꯥꯝ ꯀꯥꯏꯔꯒ ꯑꯁ ꯌꯥꯝ ꯀꯞ ꯄꯦꯗꯤ ꯑꯁ
ꯏꯃꯥꯟꯅꯕ ꯏꯃꯥꯟꯅꯕꯤꯁꯤꯡꯁꯨ ꯕ꯭ꯔꯥꯖꯤꯜꯒꯤ ꯁꯄꯣꯔꯠꯇ ꯌꯥꯝꯃꯤ ꯂꯩꯌꯦꯕ ꯀꯣ ꯑꯗꯨ ꯃꯣꯏꯒꯤ ꯁꯇꯦꯇꯁ ꯌꯦꯡꯕꯗ ꯅꯣꯛꯅꯤꯡꯉꯕꯅꯦ
ꯑꯗꯨꯅꯦ ꯑꯩ ꯑꯩꯒꯤꯁꯨ ꯃꯣꯏ ꯅ ꯑꯁ ꯊꯥꯔꯛꯄꯗꯨ ꯂꯣꯏ ꯈꯔꯦ ꯂꯣꯏꯔꯦ ꯂꯣꯏꯔꯦ
ꯑꯩꯁꯨ ꯕ꯭ꯔꯥꯖꯤꯜ ꯁꯞꯄꯣꯔꯠ ꯇꯧꯕꯒꯤ ꯃꯣꯏꯅ ꯍꯦꯛ ꯃꯣꯏꯅ ꯑꯦꯂꯤꯃꯤꯅꯦꯠ ꯇꯧꯈ꯭ꯔꯕꯗꯣ ꯑꯁ ꯂꯣꯏꯔꯦ ꯃꯦꯁꯦꯁꯁꯤꯡꯁꯦ ꯑꯩꯗꯤꯀꯣ ꯁꯥꯎꯅꯤꯡꯉꯦ ꯑꯩꯗꯤ ꯀꯅꯥꯝꯇ ꯁꯞꯄꯣꯔꯠ ꯇꯧꯕꯩ ꯇꯧꯅꯤꯡꯦ ꯗ꯭ꯔꯦ ꯍꯧꯖꯤꯛꯇꯤ ꯑꯩꯁꯦ
ꯆꯨꯝꯃꯤꯅꯦ ꯅꯣꯏꯒꯤꯗꯤ ꯔ ꯀꯞꯁꯦ ꯂꯣꯏꯔꯦꯕꯀꯣ
ꯑꯗꯨꯅꯦ ꯑꯩꯁꯦ ꯇꯁꯦꯡꯅ ꯍꯥꯏꯔꯤꯗꯤ ꯑꯩꯁꯦ ꯀꯅꯥꯝꯁꯨ ꯁꯞꯄꯣꯔꯠ ꯇꯧꯗꯕ ꯕ꯭ꯔꯥꯖꯤꯜ ꯈꯛꯇ ꯁꯞꯄꯣꯔꯠ ꯇꯧꯕ ꯋꯥꯅꯤ ꯑꯩꯁꯦ
ꯑꯩꯗꯤ ꯕ꯭ꯔꯥꯖꯤꯜꯒ ꯑ ꯀꯩꯅꯣꯗꯣ ꯐ꯭ꯔꯥꯟꯁꯇꯣ
ꯑꯥꯎ
ꯑꯗꯨ ꯑꯦ ꯅꯠꯇꯦ ꯕ꯭ꯔꯥꯖꯤꯜ ꯍꯥꯏꯌꯦ ꯑꯔꯖꯦꯟꯇꯤꯅꯥ ꯑꯥꯔꯖꯦꯟꯇꯤꯅꯥꯅꯦꯕꯀꯣ ꯃꯦꯟ ꯆꯠꯄꯣ ꯍꯥꯏꯗꯤ ꯑꯗꯨ
ꯑ ꯍꯣꯏ ꯍꯣꯏ ꯍꯣꯏ ꯍꯣꯏ ꯑꯩꯁ ꯀꯩ ꯍꯥꯏꯁꯤꯔꯥ ꯈꯪꯗꯦ ꯍꯧꯖꯤꯛ ꯍꯟꯗꯛꯇꯤ ꯑꯩꯒꯤꯁꯦ ꯕꯣꯜꯁꯦ ꯂꯩꯇ꯭ꯔꯦ
ꯀꯅꯥꯗꯦ ꯑꯩꯉꯣꯟꯗ
ꯕ꯭ꯔꯖꯤꯜꯁꯦ ꯑꯗꯨꯝꯥꯎ ꯊꯥꯔꯥꯎ ꯊꯥꯔꯇꯤ ꯇꯥꯎ ꯒꯤꯗ ꯑꯗꯨꯝ ꯁꯤꯌꯦꯗ ꯃꯣꯏꯁꯦ ꯎꯝ ꯍ ꯀꯞ ꯂꯥꯛꯄꯒꯤꯔ ꯇꯨ ꯇꯧꯧꯕꯗ ꯂꯣꯛꯀꯞ ꯈꯨꯗꯤꯡꯒꯤ ꯍꯥꯏꯇꯥꯔꯦꯗ ꯀꯥꯕ ꯍꯦꯟꯅ ꯀꯥꯕ ꯉꯝꯗꯦꯕꯀꯣ ꯑꯣ ꯃꯣꯏ ꯁꯤꯦꯃꯤ ꯐꯥꯏꯅꯥꯜꯁꯨ ꯌꯥꯎꯕ ꯉꯝꯗꯕꯅꯦ
ꯑꯥꯎ ꯑꯥꯎ ꯑꯗꯨꯅꯦ
ꯒꯤ ꯂꯥꯛꯅ ꯑꯣꯏꯔꯝꯃꯅꯤ ꯑꯗꯨꯗꯤ
ꯍꯣꯏ ꯂꯛꯅ ꯑꯣꯏꯔꯒꯅꯦ ꯍꯥꯏꯕꯗꯤ ꯃꯣꯏꯅ ꯀꯩ ꯍꯥꯏꯁꯤꯔꯥ ꯖꯄꯥꯟꯒꯨꯝꯕ ꯑꯗꯨꯃꯥꯏꯅ ꯃꯣꯏꯅ ꯁꯟꯅꯕꯗꯣ ꯃꯣꯏꯁꯦ ꯌꯥꯝ ꯀꯜꯂꯦꯕ ꯑꯗꯨ ꯁꯤ ꯕ ꯀꯥꯟꯗꯗꯤ ꯌꯥꯝ ꯀꯂꯦꯕ ꯑꯗꯨ ꯀꯔꯤꯒꯔꯥ ꯉꯁꯤꯗꯤ ꯈꯪꯗꯦ ꯃꯣꯏꯁꯦ ꯃꯣꯏꯁꯦ ꯗꯥꯎ ꯂꯩꯇꯕ ꯃꯥꯜꯂꯦ
ꯅꯣꯔꯋꯦꯁꯨ ꯑꯁ ꯌꯥꯝꯅ ꯍꯥꯏꯗꯤ ꯇꯤꯕꯨꯗꯤ ꯌꯥꯝ ꯐꯥꯎꯋꯦ
ꯑꯥꯎ ꯑꯗꯨꯅꯦ ꯅꯔꯋꯦꯗꯣ ꯃꯤ ꯆꯥꯎ ꯆꯥꯎꯔꯒ ꯀꯣ ꯋꯥꯡ ꯋꯥꯡꯉꯒ ꯃꯤ ꯆꯥꯎ ꯆꯥꯎꯔꯒ ꯑꯩꯗꯤ ꯑꯩ ꯌꯦꯡ ꯌꯦꯡꯗ꯭ꯔꯤꯉꯩꯗ ꯑꯩꯗꯤ ꯌꯥꯝꯅ ꯀꯩ ꯍꯥꯏꯁꯤꯔꯥ ꯀꯤꯕꯅꯦ ꯑꯁ ꯑꯩ ꯀꯣ ꯑꯩꯀꯣ ꯀꯃꯥꯏ ꯇꯧꯅꯤ ꯀꯃꯥꯏꯅ ꯇꯧꯅꯤ ꯍꯥꯏꯔꯒꯀꯣ ꯃꯣꯏꯗꯣ ꯑꯩ ꯅꯣꯔꯋꯦꯁꯤꯡꯗꯣ ꯋꯥ ꯋꯥꯂꯒꯁꯤ ꯆꯥꯎ ꯆꯥꯎꯔꯒ ꯑꯦꯁ ꯑꯗꯨꯒ ꯕ꯭ꯔꯥꯖꯤꯜꯁꯤꯡꯅ ꯀꯩ ꯍꯥꯏꯁꯤꯔꯥ ꯈꯔꯗꯤ ꯄꯤꯛꯏ ꯑꯅ ꯃꯣꯏꯁꯦ ꯑ ꯑꯗꯨꯒꯤ ꯀꯤꯃꯟꯗꯅ ꯀꯤꯃꯟ
ꯁꯦ ꯕ꯭ꯔꯥꯖꯤꯜ ꯁꯄꯣꯠ ꯇꯥꯔꯁꯦ ꯭ꯔꯥꯖꯤꯜ ꯁꯄꯣꯠ ꯑꯣꯇꯔ ꯐꯣꯟ ꯊꯣꯡꯕ ꯐꯪꯕꯕꯁꯤꯦ ꯌꯥꯝ ꯅꯣꯛꯛꯅꯤꯡꯉꯤ
ꯑ ꯑꯁ ꯅꯣꯏꯗꯤ ꯑꯁ ꯍꯔꯥꯎꯔꯅꯤꯍꯦ
ꯎ
ꯊꯝꯃꯣꯏꯁꯦ ꯌꯥꯝ ꯀꯥꯏꯕ ꯍꯥꯏꯇꯥꯔꯦ
ꯑꯦ ꯑꯗꯨꯗ ꯏꯗꯤ ꯀꯞ ꯃꯣꯏ ꯃꯣꯏꯒꯤ ꯒ꯭ꯂꯥꯁ ꯑꯣꯏꯕꯒꯤꯅꯤꯗ ꯅꯨꯡꯉꯥꯏꯇꯕꯗꯣ ꯂꯥꯔꯖ ꯑꯣꯏꯗ꯭ꯔꯗꯤ ꯌꯥꯏꯑꯕꯀꯣ ꯑꯗꯨ ꯂꯥꯔꯖ ꯑꯣꯏꯔꯕꯅꯤꯅ ꯃꯣꯏ ꯏꯁꯇꯥꯔ ꯄ꯭ꯂꯦꯌꯔꯁꯤꯡꯒꯤ
ꯑꯗꯨꯅꯦ ꯏꯁꯇꯥꯔ ꯄ꯭ꯂꯦꯌꯔꯁꯤꯡꯗꯣ ꯑꯇꯣꯞꯄꯗꯤ ꯀꯩꯝꯇ ꯀꯥꯏꯗꯦ ꯑꯗꯨ ꯑꯣꯏꯔꯁꯨ ꯃꯥꯗꯤ ꯁꯤꯅ ꯂꯥꯁꯅꯦꯕ
ꯎꯝ
ꯑꯗꯨꯒꯤ ꯑꯩꯅ ꯁꯞꯄꯣꯔꯠ ꯇꯧꯕꯗꯣ ꯃꯥ ꯂꯥꯁꯅꯦꯕ ꯑꯗꯨꯒ ꯃꯥ ꯏꯟꯖꯣꯔꯁꯨ ꯇꯧꯋꯦ ꯑꯗꯨ ꯑꯣꯏꯔꯁꯨ ꯃꯥꯅ ꯆꯠꯅꯅꯤꯡꯕꯗꯣ
ꯎꯝ
ꯑꯗꯨꯒ ꯉꯝꯁꯨ ꯉꯝꯗꯦ ꯑꯗꯨꯒꯤ ꯑꯩ ꯌꯥꯝꯅ ꯅꯨꯡꯉꯥꯏꯇꯦ ꯃꯥꯅ ꯀꯞꯄꯗꯣ ꯑꯩ ꯑꯩ ꯌꯥꯝꯅ ꯅꯨꯡꯁꯤꯕꯅ ꯑꯩ ꯀꯣ ꯃꯥꯒꯤꯗꯃꯛꯇ ꯀꯔꯤ ꯍꯥꯏꯁꯤꯔꯥ ꯂꯥꯛꯂꯒ ꯃꯥꯒꯤ ꯃꯅꯥꯛꯇ ꯂꯥꯛꯂꯒ ꯊꯦꯝꯅꯤꯡꯉꯦ ꯑ ꯂꯩ ꯔꯤꯄ꯭ꯂꯦꯒꯨꯝꯕ ꯔꯤꯄ꯭ꯂꯦꯒꯨꯝꯕꯁꯤꯅ ꯌꯥꯔꯗꯤ ꯐꯥꯗꯣꯏꯕ ꯑꯩꯁꯤꯦꯀꯣ ꯍꯒꯠꯂꯒ ꯑꯁ ꯉꯁꯤꯒꯤ ꯅꯨꯃꯤꯠꯁꯦ ꯊꯣꯛꯇ꯭ꯔꯗꯤ ꯌꯥꯝ ꯐꯔꯅꯤ ꯍꯥꯏꯔꯒꯀꯣ
ꯅꯪꯅꯤ ꯃꯟ ꯑꯦ ꯋꯥꯔꯁ
ꯀꯩ ꯍꯥꯏꯁꯤꯔꯥ ꯈꯪꯗꯦ ꯑꯩ ꯌꯥꯝꯅ ꯅꯨꯡꯉꯥꯏꯇꯦ ꯉꯁꯤꯗꯤ ꯀꯃꯥꯏ ꯀꯃꯥꯏ ꯇꯧꯅꯤ ꯅꯪꯗꯤ
ꯉꯁꯤ ꯑꯩꯗꯤ ꯑꯦꯛꯖꯥꯝ ꯊꯥꯕ ꯆꯠꯇꯀꯅꯦ
ꯑꯣ ꯑꯣ ꯑꯣ ꯄꯨꯡꯗꯤ ꯊꯦꯡꯗ꯭ꯔꯣ
ꯊꯦꯡꯁꯤꯗ ꯄꯨꯡ ꯃꯥꯄꯜ ꯇꯔꯥꯗ ꯖꯗ
ꯑꯣ ꯑꯗꯨꯗꯤ ꯂꯣꯏ ꯈꯥꯛꯕ ꯃꯥꯂꯦꯀꯣ ꯑꯗꯨꯗꯤ
ꯏꯁꯁ ꯂꯣꯏ ꯈꯪꯕꯒꯤ ꯅꯠꯇꯦꯗ ꯍꯥꯏꯗꯤ ꯑꯦꯛꯖꯥꯝ ꯑꯦꯛꯖꯥꯝ ꯂꯩꯕ ꯅꯨꯃꯤꯠꯇ ꯈꯨꯗꯛꯇ ꯄꯥꯕꯗꯣ ꯑꯩꯗꯤ ꯑꯩ ꯍꯥꯏꯅꯗꯦ ꯍꯥꯏ
ꯑ ꯍꯣꯏ ꯍꯣꯏ ꯍꯣꯏ ꯍꯣꯏ ꯑꯗꯨꯗꯣ ꯍꯣꯏ ꯑꯩꯈꯣꯏꯗꯤ ꯑꯁ ꯌꯥꯝꯅ ꯍꯕꯅꯦ ꯑꯗꯨꯒꯤꯀꯣ ꯑꯁ ꯑꯦꯛꯖꯥꯝꯒꯤ ꯍꯣꯜꯗ ꯂꯣꯏ ꯀꯥꯎꯊꯣꯛꯄꯅꯦ ꯑꯗꯨꯗꯣ ꯌꯥꯝ ꯐꯠꯇꯕꯅꯦ
ꯑꯩꯗꯤ ꯈꯨꯗꯛꯇ ꯄꯥꯔꯗꯤ ꯂꯣꯏ ꯀꯧꯊꯣꯛꯦ ꯑꯩꯅ ꯍꯥꯟꯅ ꯀ꯭ꯂꯥꯁ ꯌꯥꯎꯈꯤꯕ ꯈꯔ ꯈꯔ ꯄꯥꯈꯤꯕꯗꯨꯅ ꯌꯥꯔꯦꯗ ꯑꯗꯨꯝ ꯑꯦꯛꯖꯥꯝꯒꯤ ꯃꯇꯝꯗ ꯔꯤꯚꯖꯟ ꯈꯔ ꯆꯠꯊꯔ ꯒꯣ
ꯑꯥ
ꯇꯧꯒꯦꯔꯥ ꯇꯔꯣꯏꯒꯦꯔꯗꯤ ꯈꯪꯗꯦ ꯑꯗꯨꯝ ꯔꯤꯖꯟ ꯈꯔ ꯆꯠꯊꯔꯒ ꯈꯨꯗꯛꯇ ꯄꯥꯔꯗꯤ ꯑꯁ ꯅꯤꯡꯁꯤꯡꯕꯁꯨ ꯉꯝꯗꯦ ꯑꯗꯨ ꯈꯪꯁꯤꯡꯁꯨ ꯂꯣꯏ ꯀꯥꯎꯊꯣꯛꯑꯦꯕ
ꯍꯣꯏ ꯍꯣꯏ ꯑꯩꯈꯣꯏꯗꯤ ꯈꯨꯗꯥꯛ ꯈꯨꯗꯥꯛꯇ ꯄꯥꯕꯒꯤꯀꯣ ꯑꯣ ꯂꯣꯏꯔꯦ ꯑꯂ ꯀꯩ ꯍꯥꯏꯁ꯭ꯔꯦ ꯈꯪꯗꯦ ꯑꯗꯨꯝ ꯌꯥꯝ ꯋꯥꯏ ꯍꯥꯏꯇꯥꯔꯦ
ꯄ꯭ꯔꯦꯁꯔ ꯌꯥꯝ ꯄꯤꯌꯦꯕꯀꯣ ꯑꯦꯛꯖꯥꯝꯒꯤ ꯈꯨꯗꯛꯇ ꯂꯥꯏꯔꯤꯛ ꯄꯥꯕꯁꯦ ꯑꯗꯨꯒꯤ ꯅꯨꯡꯉꯥꯏꯇꯦꯕ ꯑꯗꯨꯒꯤ ꯄ꯭ꯔꯦꯁꯥꯔꯗꯣ ꯑꯩꯈꯣꯏꯅꯦ ꯄ꯭ꯔꯦꯁꯥꯔ ꯄꯤꯕꯗꯣ ꯎꯝ ꯑꯗꯨꯝ ꯄ꯭ꯔꯦꯁꯥꯔ ꯄꯤꯕ ꯃꯇꯝꯗ ꯍꯥꯏꯗꯤ ꯈꯨꯗꯛꯇ ꯃꯥꯡꯉꯗꯤ ꯌꯥꯕ ꯑꯗꯨ ꯑꯩꯈꯣꯏꯒꯤ ꯕ꯭ꯔꯦꯟꯗ ꯑꯗꯨꯝ ꯂꯩꯌꯦꯕ ꯄꯨꯟꯁꯤꯒꯤ ꯑꯗꯨꯒꯤ ꯅꯨꯡꯉꯥꯏꯇꯕꯅꯤꯗꯣ
ꯑꯦ ꯍꯣꯏ ꯑꯗꯨꯝ ꯇꯧꯋꯦ
ꯏꯁꯥꯅ ꯏꯁꯥꯕꯨ ꯁꯣꯛꯄ ꯍꯥꯏꯇꯥꯔꯦꯀꯣ
ꯍꯣꯏ ꯑꯗꯨ ꯇꯧꯋꯦ ꯑꯗꯨ ꯑꯣꯏꯔꯁꯨ ꯈꯪꯗꯦ ꯑꯦꯛꯖꯥꯝꯒꯤ ꯃꯃꯥꯡꯗ ꯄꯥꯕꯁꯦ ꯑꯗꯨꯝ ꯀꯩ ꯍꯥꯏꯁꯤꯔꯥ ꯑꯣ ꯍꯣꯏ ꯌꯥꯝ ꯍꯥꯏꯅꯕ ꯑꯗꯨꯒꯤꯀꯣ
ꯎꯝꯝ
ꯑꯦꯛꯖꯥꯝ ꯂꯥꯛꯇ꯭ꯔ ꯐꯥꯎꯗꯤ ꯑꯗꯨꯝ ꯁꯨꯄꯥ ꯐꯥꯔꯣꯏ ꯑꯗꯨꯝ ꯐ꯭ꯔꯤꯗ ꯂꯩꯔꯒ ꯂꯩꯔꯒ ꯂꯩꯔꯒ ꯍꯦꯛ ꯑꯦꯛꯖꯥꯝ ꯍꯧꯔꯦ ꯍꯥꯏꯕ ꯀꯥꯟꯗꯀꯣ ꯑꯃꯨꯛ ꯍꯟꯖꯤꯟ ꯍꯟꯖꯤꯟ ꯍꯟꯖꯤꯟ ꯇꯧꯕꯗꯣ ꯍꯥꯊꯨ ꯍꯥꯊꯨ ꯇꯧꯕꯗꯣ ꯑꯗꯨ ꯌꯥꯝ ꯍꯩꯅꯔꯤꯕ ꯑꯩꯈꯣꯏ ꯁꯦ
ꯍꯧꯖꯤꯛꯇꯤ ꯑꯩꯒꯤ ꯃꯇꯝꯅꯤ ꯍꯥꯏꯕꯗ
ꯑꯥꯎ ꯑꯗꯨꯅꯦ ꯍꯧꯖꯤꯛ ꯄꯥꯗ꯭ꯔꯗꯤ ꯇ ꯂꯩꯇ꯭ꯔꯔꯤ ꯍꯌꯦꯡꯅꯦ ꯍꯥꯏꯕ ꯇꯥꯏꯞꯇꯣꯀꯣ ꯑꯗꯨꯅꯦ ꯑꯩꯈꯣꯏꯗꯤ ꯍꯌꯦꯡ ꯑꯦꯛꯖꯥꯝꯅꯦ ꯍꯥꯏꯔꯒ ꯉꯁꯤꯅ ꯄꯥꯕ ꯍꯧꯔꯅꯤ
ꯑꯗꯨꯁꯨ ꯌꯥꯏꯅꯦ
ꯅꯪꯗꯤ ꯀꯣꯂꯦꯖ ꯀꯥꯕ꯭ꯔꯥ ꯑꯗꯨꯒ ꯀꯔꯤꯔꯥ
ꯑꯥꯎ ꯀꯣꯂꯦꯖꯅꯦ ꯀꯣꯂꯦꯖꯅꯦ
ꯑꯥ
ꯑ ꯊꯕꯛ ꯇꯧꯅꯤꯡꯉꯥꯏꯁꯨ ꯌꯥꯝꯅ ꯆꯍꯤꯗꯣ ꯌꯥꯝꯗ꯭ꯔꯕꯅꯤꯅ ꯇ꯭ꯋꯦꯟꯇꯤ ꯁꯨꯗ꯭ꯔꯦꯕ ꯇ꯭ꯋꯦꯟꯇꯤ ꯁꯨꯔꯗꯤ ꯊꯕꯛ ꯇꯧꯕꯁꯨ ꯈꯔ ꯅꯨꯡꯉꯥꯏꯗꯅ
ꯑ
ꯅꯪꯁꯨ ꯏꯝꯐꯥꯜꯗ ꯂꯩꯕ꯭ꯔꯥ
ꯍꯣꯏ ꯂꯩ ꯍꯣꯏ
ꯎꯝ
ꯅꯪꯉꯦ
ꯎꯝ ꯑꯩꯁꯨ ꯏꯝꯐꯥꯜꯗꯅꯤ
ꯑ ꯑꯗꯨꯗꯤ ꯆꯞ ꯃꯉꯏꯗꯅ
ꯎ ꯅꯪꯗꯤ ꯊꯕꯛ ꯇꯧꯕ꯭ꯔꯣ
ꯑꯩꯈꯣꯏꯁꯨ ꯇꯧꯋꯦ ꯑꯩꯈꯣꯏꯁꯨ ꯀꯣꯂꯁ ꯀꯥꯔꯒ ꯍꯟꯗꯛꯁꯤꯦꯗꯤ ꯀꯦꯁꯟ ꯄꯤꯗꯨꯒꯀꯣ
ꯑꯣ ꯅꯣꯏꯗꯤꯚꯀꯦꯁꯟ ꯑꯩꯈꯣꯏꯗꯤ ꯚꯤꯀꯦꯁꯟ ꯐꯪꯗꯦꯅꯦ
ꯑꯁ ꯑꯗꯨꯗꯤ ꯋꯥꯔꯤꯅꯤꯍꯦ
ꯖꯨꯟꯗ ꯚꯦꯀꯦꯁꯟ ꯐꯪꯒꯗ꯭ꯔꯥ ꯀꯥꯟꯗ ꯐꯪꯕꯒꯤ ꯁꯔꯨꯛꯄꯨꯗꯤ ꯅꯨꯡꯇꯤꯒꯤ ꯀ꯭ꯂꯥꯁ ꯊꯥꯖꯩꯕꯗ ꯊꯥ ꯑꯃꯗ ꯁꯦꯀꯦꯟ ꯁꯦꯃꯤꯁꯇꯔꯒꯤ ꯂꯣꯏꯁꯤꯟꯅꯕꯒꯤ ꯍꯣꯠꯅꯕꯗꯣ
ꯑ ꯎꯝ
ꯁꯥꯎꯅꯤꯡꯕꯅꯦ ꯁꯦꯃꯤꯅꯥꯔꯒ ꯁꯤ ꯑꯥꯏ ꯑꯦ ꯇꯦꯁ ꯇꯧꯒꯦꯔꯥ ꯄ꯭ꯔꯥꯛꯇꯤꯀꯦꯜ ꯂꯣꯏ ꯇꯧꯊꯣꯛꯧꯕꯗꯒꯤ ꯁꯤꯒꯤ ꯖꯨꯣꯟꯁꯤꯦ ꯌꯥꯝ ꯋꯥꯔꯕꯅꯦ ꯑꯗꯨ ꯍꯦꯛ ꯂꯣꯏꯔꯒ ꯑꯃꯨꯛ ꯑꯦꯛꯖꯥꯝ ꯂꯩꯔꯦ
ꯍꯣꯏ ꯑꯩ ꯑꯩꯈꯣꯏꯅꯁꯨ ꯀꯣ ꯚꯦꯀꯦꯁꯟ ꯄꯤꯌꯦ ꯍꯥꯏꯔꯁꯨꯀꯣ ꯑꯁ ꯑꯁꯥꯏ ꯃ ꯃꯤꯌꯥꯝꯗ ꯑꯃꯨꯀꯣ ꯑꯁ
ꯎ
ꯀꯣꯛ ꯆꯤꯛꯄꯅꯉꯔꯦ ꯄꯣꯊꯥꯐꯝꯐꯝ ꯈꯪꯗꯦ ꯍꯥꯏꯕ ꯇꯥꯔꯦ ꯏꯁ ꯊꯥꯔ ꯈꯛꯇꯅꯦꯌꯦ
ꯑ
ꯅꯪꯗꯤ
ꯑꯗꯨꯗꯤ ꯀꯣꯏ ꯃꯅꯏꯅꯦ ꯍ ꯑꯩꯗꯤꯦ ꯑꯦꯛꯖꯥꯝꯁꯦ ꯍꯧꯖꯤꯛ ꯇꯧꯔꯣ ꯑꯦꯛꯖꯥꯝ ꯁꯦꯀꯦꯟꯟꯅꯕꯀꯣ ꯁꯦꯀꯦꯟꯒꯤ ꯇꯧꯕꯁꯦ ꯅꯍꯥꯟꯅ ꯇꯧ ꯇꯧꯒꯗꯕꯅꯦ ꯑꯗꯨ ꯄꯣꯁꯄꯣꯟ ꯇꯧꯕꯒꯤꯅꯦ ꯍꯧꯖꯤꯛꯁꯦ ꯊꯥꯔꯠ ꯁꯦꯃꯤꯁꯇꯔ ꯀꯥꯒꯗꯕꯅꯦꯕꯀꯣ
ꯑꯣ
ꯑꯗꯒꯤ ꯑꯩꯠ ꯂꯣꯏꯕꯒ ꯊꯥꯔꯠꯀꯤ ꯀ꯭ꯂꯥꯁ ꯍꯧꯔꯅꯤꯕ
ꯅꯨꯡꯉꯥꯏꯇꯦ ꯑꯗꯨꯗꯤ
ꯎꯝ ꯁꯤꯋꯥ ꯍ ꯀꯩ ꯀꯣꯂꯦꯖ ꯀꯥꯕꯁꯦ ꯌꯨꯝ ꯆꯠꯄꯐꯥꯎ ꯐꯪꯗꯦꯅꯦ
ꯑꯧ ꯍꯣꯏ ꯍꯣꯏ ꯑꯗꯨꯅꯦ ꯀꯅꯦ ꯑꯩꯈꯣꯏꯁꯨꯀꯣ ꯁꯤ ꯃꯇꯥꯡꯗ ꯍꯧꯅꯤ ꯍꯥꯏꯕꯁꯦ ꯈꯪꯗꯕ ꯑꯗꯨꯒꯤ ꯑꯗꯨꯝ ꯌꯨꯝꯁꯨ ꯆꯠꯄ ꯌꯥꯗꯕ ꯑꯗꯨꯒꯤ
ꯎꯝ ꯏꯨꯝ ꯆꯠꯄ ꯌꯥꯗ꯭ꯔꯦ
ꯅꯅꯥꯪꯗꯤꯒꯅꯂ ꯃꯥ ꯂꯩꯃꯤꯗꯥꯕ꯭ꯔꯣ ꯍꯣꯏ
ꯆꯥꯛ ꯊꯣꯡꯉꯕ꯭ꯔꯣ ꯅꯪꯗꯤ
ꯑꯥꯎ ꯍꯣꯏ ꯑꯩꯈꯣꯏꯅꯤꯅꯦꯩꯅ ꯊꯣꯡꯕꯤꯌꯦꯦ
ꯑꯣ
ꯃꯣꯏꯗꯤ
ꯑꯣꯗꯤ ꯊꯣꯛ